ꯑꯩ ꯏꯟꯁꯥꯡꯗꯣ ꯎꯔꯕꯣ
ꯎꯌꯦꯅꯦ ꯑꯁ ꯃꯇꯨꯝ ꯃꯇꯨꯝ ꯌꯥꯎꯏꯅꯦ ꯊꯤ ꯃꯥꯜꯂꯦ
ꯍꯥꯎꯕꯅꯦ
ꯃꯇꯨꯝ ꯃꯇꯨꯝꯗꯤ ꯌꯥꯎꯋꯦ
ꯑꯗꯨꯝ ꯌꯥꯕꯅꯤ ꯑꯗꯨꯝ ꯅꯩꯕꯅꯤ
ꯆꯥꯕ ꯌꯥꯔꯕꯣ ꯑꯁꯤ
ꯍꯥ
ꯆꯥꯕ ꯌꯥꯔꯕ꯭ꯔꯣ ꯆꯥꯔꯒꯦ
ꯆꯥꯕ ꯌꯥꯔꯕꯅꯦ
ꯎꯝ ꯉꯁꯤ ꯄꯥꯎ ꯀꯩ ꯂꯩꯒꯦ
ꯉꯁꯤ ꯄꯥꯎꯁꯦ ꯃꯟꯗꯦꯀꯣ
ꯕꯖꯥꯔ ꯆꯠꯄ ꯀꯥꯡꯕꯨꯁꯦ
ꯑꯄꯧ ꯂꯥꯛꯄꯩꯅꯦ ꯉꯁꯤ
ꯂꯥꯛꯑꯦ ꯉꯁꯥꯏ ꯐꯣꯟ ꯇꯧꯔꯛꯑꯝꯃꯦ ꯂꯥꯛꯑꯦꯅ ꯑꯃꯨꯛ ꯑꯃꯨꯛ ꯆꯠꯈ꯭ꯔ ꯃꯥꯜꯂꯦ
ꯑꯃꯨꯛ ꯍꯜꯂꯒꯦꯅ ꯉꯥꯏꯔꯛꯄꯅꯤ ꯑꯗꯨ ꯊꯦꯡꯅꯗꯦ ꯋꯥꯔꯤ ꯁꯥꯟꯅꯩ ꯃꯥꯗꯣ ꯇꯦꯁ ꯇꯥꯔꯥꯃ ꯊꯣꯏ ꯇꯧꯋꯦ ꯍꯥꯏꯅꯦ ꯇꯔꯥꯃꯥꯊꯣꯏ ꯇꯧꯋꯣꯅ ꯀꯩꯅꯣ ꯄꯤꯔꯛꯏ ꯍꯥꯏ ꯃ ꯗꯣꯛꯇꯔꯅ
ꯑꯣ ꯃꯥꯗꯣ ꯄꯩꯁꯥꯁꯨ ꯌꯥꯝ ꯆꯪꯕ ꯃꯥꯜꯂꯦ ꯉꯁꯤ
ꯂꯤꯁꯤꯡ ꯑꯅꯤꯃꯨꯛꯇꯤ ꯆꯪꯕ ꯃꯥꯜꯂꯦ
ꯈꯪꯗ꯭ꯔꯦꯗ
ꯑꯐꯥꯎꯅ ꯍꯣꯏ ꯔꯥꯍꯨꯜꯗꯨꯗ ꯄꯩꯁꯥ ꯈꯥꯔ ꯀꯥꯞꯄꯛꯑꯣꯅ ꯀꯥꯄꯛꯑꯦ ꯍꯥꯏ ꯃꯥꯅ
ꯎꯝ ꯃꯩ ꯂꯥꯛꯇꯕꯁꯤꯗꯤ ꯑꯣꯟꯊꯣꯛꯅ ꯅꯨꯡꯉꯥꯏꯈꯤꯗ꯭ꯔꯦꯍꯦ ꯁꯩꯇ
ꯅꯨꯄꯤ ꯊꯤꯔꯣꯅ ꯑꯩꯅ ꯋꯥꯔꯤ ꯇꯧꯈ꯭ꯔꯕꯅꯦ
ꯑꯩꯅꯁꯨ ꯇꯧꯈ꯭ꯔꯕꯅꯦ ꯉꯔꯥꯡ ꯕ꯭ꯂꯣꯛ ꯊꯝꯃꯦꯅ ꯃꯥ ꯊꯋꯥꯏ ꯌꯥꯝ ꯅꯨꯡꯉꯥꯏꯇꯦꯅ ꯂꯩꯕꯗꯨꯗ
ꯀꯨꯏꯅ ꯊꯝꯃꯅꯨ ꯀꯨꯏꯅ ꯊꯝꯃꯗꯤ ꯌꯥꯔꯔꯣꯏꯅ ꯑꯩꯅ ꯍꯥꯏꯒ꯭ꯔꯕꯅꯦ
ꯀꯗꯥꯥꯏꯗꯒꯤ ꯅꯨꯄꯤꯅꯣ ꯃꯥꯅ ꯑꯃꯨꯛ ꯍꯟꯗꯛ
ꯃꯈꯥ ꯂꯩꯀꯥꯏꯗꯩ ꯃꯈꯥꯗꯩ ꯂꯩꯀꯥꯏꯗꯒꯤꯅꯤꯗ ꯑꯩꯈꯣꯏꯔꯣꯝꯗꯒꯤ ꯅꯣꯅꯦꯔꯣꯝꯗꯒꯤ ꯑꯍꯥ ꯁꯤ ꯁꯤ ꯑꯩꯈꯣꯏ ꯈꯨꯟꯒꯤ ꯅꯠꯇꯦꯗ ꯎꯝ
ꯅꯣꯅꯦꯔꯥ ꯈꯨꯝꯖꯤꯔꯥ
ꯑꯗꯣ ꯃꯈꯥꯗ
ꯋꯥꯡꯈꯨꯜ ꯃꯥꯂꯦꯗ
ꯎꯝ ꯃꯥꯈꯨꯔꯣꯝꯗꯅꯤ
ꯑꯗꯨꯅ ꯀꯃꯥꯏꯅ ꯈꯪꯅꯔꯛꯏꯅꯣ
ꯁꯨꯋꯥꯠꯇꯕꯅꯤꯗ ꯄꯥꯈꯪꯗꯨꯕꯨ ꯃꯥꯒꯤꯗꯤ ꯋꯥꯠꯇꯕꯅꯤ
ꯎꯝ
ꯂꯩꯁꯥꯕꯤꯗꯤ ꯋꯥꯠꯇꯕꯅꯦ ꯃꯥꯒꯤ ꯅꯣꯏ ꯂꯝꯕꯤꯗꯣ ꯁꯦꯝꯕ ꯂꯣꯏꯔꯕꯣ
ꯍꯥꯎꯗ꯭ꯔꯤ ꯁꯦꯝꯕ
ꯑꯁ ꯉꯔꯥꯡ ꯅꯨꯡꯗꯥꯡ ꯁꯦꯝꯅꯤ ꯍꯥꯏꯕꯗꯨꯗ
ꯁꯦꯝꯒꯅꯤ ꯅꯪ ꯒꯥꯔꯤ ꯊꯧꯖꯤꯜꯂꯒ ꯅꯣꯡ ꯃꯪꯕꯗꯨꯗ ꯃꯣꯏꯗꯣ ꯇꯧꯇꯜ ꯇꯜꯂꯕꯖꯥꯠꯅꯦ
ꯑꯣ ꯍꯣ ꯀꯔꯤ ꯀꯔꯤꯅꯣ ꯇꯧꯔꯤꯁꯤꯅ
ꯆꯥꯛꯇꯤ ꯆꯥꯔꯕꯣ
ꯆꯥꯗ꯭ꯔꯤꯅꯦ ꯆꯥꯛꯂꯥꯝꯃꯦꯅꯦ ꯃꯣꯏ ꯏꯔꯨꯕ ꯆꯠꯈꯤꯕꯅꯤꯅꯦ ꯀꯅꯥꯕꯨ ꯁꯄꯣꯔꯠ ꯇꯧꯁꯦ ꯍꯥꯏꯕꯅꯣ ꯉꯁꯤ
ꯑꯩꯗꯤ ꯖꯄꯥꯟꯗ ꯇꯧꯔꯦ
ꯀꯅꯥ ꯉꯝꯗꯧ ꯃꯥꯜꯂꯦ
ꯅꯦꯃꯥꯔ ꯉꯝꯗꯧ ꯃꯥꯜꯂꯦ
ꯖꯄꯥꯟ ꯉꯝꯅꯤ ꯍꯦ
ꯖꯄꯥꯟꯗꯗꯤ ꯁꯄꯣꯔꯠ ꯇꯧꯔꯦ ꯑꯗꯨꯕꯨ ꯕ꯭ꯔꯥꯁꯤꯜꯅꯗꯤ ꯅꯩꯗꯧ ꯃꯥꯜꯂꯦ
ꯉꯝꯅꯤ ꯉꯝꯅꯤ ꯀꯩꯌꯝ ꯈꯜꯂꯨꯅꯣ ꯉꯝꯅꯤꯗ
ꯈꯔ ꯇꯧꯔꯛꯀꯅꯤ ꯌꯦꯡꯉꯣꯀꯣ ꯖꯄꯥꯟꯒꯤ ꯏꯁꯇꯥꯃꯤꯅꯥꯖꯨ ꯍꯟꯗꯕꯅꯤꯍꯦ
ꯑꯩ ꯖꯄꯥꯟꯒꯤ ꯄ꯭ꯂꯦ ꯌꯦꯡꯗ꯭ꯔꯤ
ꯑꯩꯩꯖꯨ ꯐꯨꯜ ꯃꯦꯠꯁꯇꯤ ꯌꯦꯡꯗꯦ ꯑꯗꯨꯝ ꯈ ꯈꯗꯤ ꯌꯦꯡꯉꯦ
ꯑꯝꯐꯧ ꯌꯦꯡ
ꯌꯥꯕꯅꯦ ꯑꯗꯨꯝ
ꯀꯅꯥ ꯍꯦꯜꯂꯤ ꯀꯅꯥ ꯍꯩꯕ ꯌꯥꯎꯕ꯭ꯔꯦ
ꯑꯗꯨꯝ ꯆꯥꯡꯆꯞꯇ ꯆꯥꯡꯆꯠꯇ ꯑꯗꯨꯝ ꯃꯌꯥꯝꯁꯦ ꯃꯥꯟꯅꯕꯅꯦ ꯑꯗꯨꯝ ꯈꯔ ꯈꯔ
ꯎꯝ ꯑꯩ ꯌꯥꯝ ꯄꯥꯛ ꯌꯦꯡꯗꯦꯕ ꯎꯝ
ꯌꯥꯕꯅꯦ ꯌꯥꯕꯅꯦ ꯑꯗꯨꯝ
ꯑꯩꯁꯨ ꯀꯩꯩꯅꯣꯢꯠ
ꯀꯥꯏ ꯆꯠꯂꯨꯒꯦ ꯉꯁꯤꯕꯣ
ꯉꯁꯤ ꯊꯕꯛ ꯕꯖꯥꯔꯗ ꯑꯃꯔꯛ ꯍꯥꯏꯒꯠꯂꯦ ꯍꯥꯏꯒꯜꯂꯒ ꯑꯃꯨꯛ ꯂꯥꯛꯑꯒ ꯀꯩꯅꯣ ꯕꯤꯁꯥꯜꯗ ꯑꯃꯨꯛ ꯆꯠꯂꯦ ꯑꯁꯤꯅꯤꯗ
ꯀꯔꯤ ꯊꯕꯛ ꯀꯤꯅꯣ
ꯑꯉꯥꯡꯁꯤꯡꯒꯤ ꯐꯤꯔꯣꯜ ꯀꯩꯅꯣ ꯂꯧꯁꯦꯅ ꯍꯥꯏꯕ ꯑꯩꯅ ꯅꯍꯥꯟ ꯍꯥꯏꯕꯗꯣ ꯃꯤꯕꯝꯗꯒꯤ ꯅꯝꯕꯔ ꯂꯧꯔꯒ ꯀꯩꯅꯣ ꯇꯧꯈꯤꯕꯗꯣ
ꯑꯥ
ꯑꯗꯨ ꯂꯧꯕ ꯆꯠꯄ ꯉꯁꯤ ꯑꯃꯨꯛ ꯑꯈꯣꯏ ꯈꯨꯟꯒꯤ
ꯎꯝ
ꯌꯨꯠꯁꯤꯡꯒꯤ
ꯀꯥꯌ ꯄꯤꯔꯦ
ꯉꯁꯤꯗꯤ ꯑꯃꯒꯇꯅꯦ ꯆꯥꯅꯤꯄꯥꯜ ꯑꯃ ꯆꯅꯤꯄꯥꯜ ꯌꯥꯏꯑꯦ ꯅꯍꯥꯟꯗꯤ ꯑꯃ ꯆꯅꯤꯄꯥꯜ ꯑꯥ ꯑꯃꯒ ꯆꯥꯇ꯭ꯔꯦꯠ ꯌꯥꯡꯈꯩ ꯈꯛꯇ ꯄꯤꯕꯅꯦꯕꯀꯣ ꯍꯟꯗꯛꯁꯦ ꯈꯔ ꯎꯝ ꯃꯃꯟꯁꯦ ꯌꯥꯡꯈꯩꯁꯦ ꯍꯥꯞꯄꯤꯔꯣꯅ ꯍꯥꯏꯕ ꯆꯠꯊꯣꯛ ꯆꯠꯁꯤꯟ ꯄꯨꯊꯣꯛ ꯄꯨꯁꯤꯟ ꯇꯧꯕꯁꯤ ꯅꯨꯡꯉꯥꯏꯔꯛꯇ꯭ꯔꯦꯅ ꯍꯥꯏꯕ ꯑꯗꯨꯗꯨꯒꯤ
ꯍꯩꯖꯤꯜꯂꯤꯅꯦ ꯁꯦꯟꯗꯣꯡ ꯌꯥꯝ ꯆꯥꯔꯤꯅꯦ ꯃꯣꯏ
ꯆꯥꯗꯤ ꯆꯥ ꯃꯥꯜꯂꯦ ꯅꯍꯥꯟ ꯅꯣꯏ ꯈꯨꯟꯗꯒꯤ ꯂꯧꯏꯑꯦ ꯍꯥꯏꯕꯗꯨ ꯀꯥꯌꯗꯒꯤ ꯂꯧꯏ ꯍꯥꯏꯅꯣ
ꯈꯪꯗꯦ ꯀꯥꯌ ꯂꯧꯕꯅꯣ ꯃꯣꯏ
ꯇꯥꯡꯗꯤ ꯇꯥꯡꯉꯦ ꯕꯖꯥꯔꯒꯤ ꯃꯅꯨꯡ ꯗꯨꯀꯥꯟꯁꯤꯡꯒꯤ ꯍꯪꯕ ꯀꯥꯟꯗꯗꯤ ꯌꯥꯝ ꯇꯥꯡꯉꯦ
ꯑꯥꯏ ꯑꯣ ꯑꯦꯁꯇ ꯍꯣꯡꯕꯅꯤꯅꯦ ꯍꯥꯟꯅꯗꯤ
ꯑꯣ ꯀꯌꯥ ꯀꯌꯥꯗ ꯌꯣꯜꯂꯦ
ꯂꯤꯁꯤꯡ ꯑꯃ ꯂꯤꯁꯤꯡ ꯑꯃ ꯆꯅꯤ ꯆꯍꯨꯝ ꯆꯅꯤ ꯑꯗꯨꯃꯥꯏꯅ ꯌꯣꯜꯂꯝꯕꯅꯤꯅꯦ ꯑꯗꯨ ꯃꯇꯝꯗꯗꯤ ꯑꯈꯣꯏꯗꯤ ꯁꯤꯖꯤꯟꯅꯗꯕꯅꯤꯅ ꯀꯔꯤ ꯀꯥꯟꯅꯔꯨꯅꯤ ꯍꯥꯏꯅ
ꯎꯝ
ꯑꯗꯨ ꯁꯔꯨꯛꯄꯨꯗꯤ ꯂꯤꯁꯤꯡ ꯇꯔꯦꯠ ꯈꯤꯇꯨꯅ ꯍꯦꯟꯅ ꯐꯩꯗ
ꯂꯤꯁꯤꯡ ꯇꯔꯦꯠ
ꯎꯝ
ꯅꯍꯥꯟ ꯑꯩ ꯈꯨꯃꯟ ꯂꯝꯄꯥꯛꯇ ꯆꯠꯄꯗꯣ ꯑꯁ ꯂꯤꯁꯤꯡ ꯑꯅꯤꯒ ꯀꯌꯥꯅꯣ ꯍꯥꯏꯕꯅꯤꯅꯦ ꯌꯥꯝ ꯍꯥꯏ ꯍꯧ ꯑꯣꯏꯕꯅꯤꯅꯦ ꯆꯥꯇ꯭ꯔꯨꯛ ꯍꯥꯏꯕ꯭ꯔꯥ
ꯂꯤꯁꯤꯡ ꯑꯅꯤ
ꯁꯦꯝ ꯕ꯭ꯔꯥꯟ ꯁꯦꯝ ꯕ꯭ꯔꯥꯟꯗ
ꯇꯥꯡ ꯃꯥꯜꯂꯦ ꯗꯨꯗꯤ
ꯇꯥꯡꯉꯦ ꯑꯗꯨꯗꯒꯤ ꯑꯗꯨꯅ ꯑꯥ ꯑꯥ ꯐꯤꯕꯝꯗ ꯐꯥꯎꯝꯅꯔꯒ ꯂꯧꯕꯅꯤ
ꯑꯗꯨꯅ ꯐꯕꯅꯦ ꯃꯤꯅ ꯂꯧꯈꯤꯕ ꯄꯣꯠ ꯂꯧꯔꯛꯂꯒ ꯑꯦꯛꯁꯄꯤꯔꯌꯦꯟꯁ ꯂꯩꯕ ꯃꯤꯗꯨꯗ ꯍꯪꯕꯅ ꯐꯕꯅꯤ
ꯎꯝ ꯅꯍꯥꯟꯁꯨ ꯂꯧꯕꯅꯦꯕ ꯅꯍꯥꯟ ꯄꯤꯁ ꯀꯥꯌꯅꯣ ꯂꯧꯕꯗꯣ ꯕꯣꯛꯁ ꯕꯣꯛꯁ ꯑꯍꯨꯝ ꯂꯧ
ꯆꯥꯟꯅꯔꯣꯏꯅꯦ ꯍꯧꯖꯤꯛ ꯂꯩꯔꯒꯁꯨ ꯄ꯭ꯔꯥꯏꯚꯦꯠꯇ ꯁꯤꯖꯤꯟꯅꯗꯧ ꯉꯥꯏꯔꯦꯅꯦ
ꯃꯥꯟꯅꯦ ꯀꯟꯅꯗꯦꯗ
ꯃꯣꯏꯅ ꯄꯩꯁꯥ ꯇꯤꯡꯕꯩ ꯊꯕꯛ ꯉꯥꯛꯇ ꯇꯧ ꯂꯩꯔꯦ
ꯑꯣ
ꯕꯣꯜ ꯁꯥꯟꯅꯕ꯭ꯔꯣ ꯉꯁꯤꯕꯣ
ꯁꯟꯅꯩꯅꯦ ꯁꯨ ꯁꯥꯟꯅꯩꯌꯦ ꯌꯥꯝ ꯁꯥꯟꯅꯗꯦꯗ ꯌꯥꯝ ꯆꯦꯟꯗꯦꯗ ꯉꯁꯤꯗꯤ
ꯃꯤ ꯌꯥꯝꯕ꯭ꯔꯣ
ꯃꯤ ꯌꯥꯝꯗꯦ ꯉꯔꯥꯡꯅ ꯌꯥꯝꯃꯦ ꯉꯔꯥꯡꯅ ꯌꯥꯝꯃꯦ ꯉꯔꯥꯡ
ꯑꯗꯨꯝ ꯌꯥꯝꯃꯛꯀꯅꯤ ꯈꯪꯉꯦꯕ ꯕꯣꯜꯁꯦ ꯑꯗꯨꯝ ꯑꯩꯗꯤ ꯋꯥꯔꯜ ꯀꯞꯀꯤ ꯕꯣꯜ ꯈꯔ ꯍꯦꯛ ꯌꯦꯡꯈ꯭ꯔꯕ ꯑꯝ ꯕꯣꯜꯗꯤ ꯑꯗꯨꯝ ꯈꯔ ꯇꯧꯔꯛꯀꯅꯤ ꯇꯥꯕ꯭ꯔꯣ ꯀꯔꯤꯅꯣꯅꯦ ꯃꯥꯅ ꯇꯧꯔꯤꯁꯤꯕꯣ